ꯇꯥꯕ꯭ꯔꯣ ꯎꯝ ꯁꯤꯗꯖꯨ ꯆꯥꯏ
ꯎꯝ
ꯑꯩꯁꯨꯟꯅꯦ ꯁꯤꯡꯖꯨ ꯆꯥꯏ ꯎꯝ ꯅꯪ ꯀꯔꯤꯒꯤ ꯁꯤꯡꯖꯨ ꯆꯥꯔꯦ
ꯑꯩꯈꯣꯏꯒꯤ
ꯑꯣ ꯇꯕ꯭ꯔꯣ
ꯎꯝ ꯍꯥꯎꯋꯦ
ꯍꯣꯏ ꯇꯥꯏꯌꯦ
ꯕꯁ ꯌꯧꯋꯦ
ꯌꯥꯝꯅ ꯍꯥꯎꯋꯦꯀꯣ
ꯍꯥꯏꯕꯨꯨꯅꯣ ꯑꯩꯁꯨ ꯄꯨꯛ ꯅꯌꯦ
ꯈꯪꯗꯦ ꯃꯊꯦꯜ ꯌꯥꯝ ꯍꯥꯞꯂꯦ
ꯀꯔꯤ
ꯅꯠꯇꯦ ꯀꯔꯤꯒꯤ ꯁꯤꯡꯖꯨ ꯆꯥꯔꯦ
ꯑꯗꯨꯝ ꯆꯥꯕꯗꯤ ꯋꯥꯅꯤꯗꯤ
ꯑꯩꯈꯗꯤ ꯃꯤꯃꯤ ꯕꯨꯖꯤꯌꯥ
ꯌꯥꯝ
ꯎꯝ ꯌꯥꯝꯅ ꯍꯥꯎꯋꯦ
ꯌꯥꯝ
ꯎꯝ ꯑꯩꯈꯣꯏꯗꯤ ꯀ꯭ꯂꯥꯁ ꯂꯩꯌꯦ
ꯂꯥꯁꯇꯇꯥ ꯅꯪ ꯄꯨꯡ ꯀꯌꯥꯗ ꯂꯣꯏꯗꯣꯏꯅꯣ ꯅꯪꯗꯣ
ꯀꯨꯟ ꯑꯍꯨꯝꯗ ꯂꯣꯏꯔꯣꯏ
ꯑ ꯌꯥꯝ ꯐꯥꯏ ꯀꯝ
ꯍꯣꯏ ꯅꯟ ꯅꯟꯗꯤ ꯃꯁꯤ
ꯈꯪꯇꯦꯝ ꯍꯥꯥ
ꯉꯁꯤ ꯌꯨꯝꯗ ꯀꯔꯤ ꯊꯕꯛꯇ ꯇꯣꯋꯦ ꯅꯪ
ꯀꯟꯕ ꯇꯧꯗꯦ ꯏꯔꯨ ꯊꯣꯛꯑꯦ ꯆꯥꯛꯆ ꯊꯣꯑꯦ ꯆꯛ ꯑꯦꯖꯡ ꯊꯣꯡꯉꯤꯌꯦ ꯇꯤꯐꯤꯟ ꯁꯦꯝꯒꯦ
ꯑꯣ
ꯂꯣꯏꯔꯒ ꯂꯥꯛꯑꯦ
ꯅꯪꯁꯨ ꯁ꯭ꯇꯨꯗꯦꯟ ꯅꯠꯇ꯭ꯔꯣ
ꯑꯁ ꯑꯗꯨꯗꯅꯦ ꯇꯧꯔꯁꯦ ꯌꯨꯝ ꯆꯠꯄꯒꯤ ꯑꯩꯗꯣ
ꯎꯝ
ꯑꯩ ꯁꯟꯗꯦ ꯏꯚꯤꯅꯤꯡ ꯋꯥꯔꯤꯒꯤ ꯌꯨꯝ ꯂꯥꯛꯏꯕ
ꯍꯣ ꯅꯪꯗꯣ ꯌꯥꯝꯅ ꯁꯥꯕ ꯃꯥꯜꯂꯦ
ꯑꯥ ꯃꯣꯔꯣꯛ ꯌꯥꯝ ꯁꯥꯥꯏ
ꯀꯔꯤꯒꯤꯅꯣ ꯅꯪ ꯃꯣꯔꯣꯛ ꯆꯑꯦ ꯌꯥꯝꯅ ꯌꯥꯝꯅ ꯆꯥꯎꯕꯅꯣ
ꯃꯤꯊꯥꯏ ꯂꯩꯩꯔꯤ ꯆꯕ ꯌꯥꯏ
ꯕꯤꯁꯀꯤꯦꯠ ꯆꯥꯅꯤꯡꯕ꯭ꯔꯣ
ꯕꯤꯁꯀꯤꯠ ꯈꯤꯗꯪꯒ
ꯑꯗꯨꯗꯤ ꯃꯦꯊꯥꯏꯒꯨꯝꯕꯗꯤ ꯑꯩꯗꯤ ꯂꯩꯇꯦꯀꯣ
ꯃꯤ ꯊꯥꯏ ꯄꯝꯃꯦꯕꯥ ꯅꯪꯒꯤ ꯃꯣꯔꯣꯛ ꯁꯗꯕꯣ
ꯎꯝ ꯍꯣꯏ ꯅꯈꯣꯏꯒꯤ ꯃꯣꯔꯣꯛꯁꯨ ꯌꯥꯝꯅ ꯏꯁꯇ꯭ꯔꯣꯡ ꯃꯥꯜꯂꯦ ꯑꯣꯏꯕ ꯃꯥꯜꯂꯦ ꯅꯠꯇ꯭ꯔꯣ
ꯍꯥ ꯑꯩꯗꯣ ꯅꯅꯥꯀꯣꯡꯁꯨ ꯖꯤꯡ ꯖꯤꯡ ꯖꯤꯡ ꯇꯧꯋꯦ
ꯏꯁꯤꯡ ꯊꯔꯣ
ꯊꯛꯑꯦ
ꯆꯤꯅꯤ ꯂꯥꯏꯕ꯭ꯔꯣ
ꯇ
ꯍꯅꯤ ꯂꯥꯏꯕ꯭ꯔꯣ ꯍꯅꯤ
ꯍꯥ
ꯍꯅꯤ
ꯍꯟꯅꯤ ꯂꯩꯇꯦ
ꯅꯉꯣꯟꯗ ꯍꯅꯤ ꯂꯥꯏꯌꯦ ꯊꯥꯏꯅꯤꯡꯕ꯭ꯔꯥ
ꯎꯝ ꯄꯨꯡ ꯉꯥꯒꯤꯗꯤ ꯊꯒꯦ ꯍꯧꯖꯤꯛꯇ ꯈꯔ ꯕ꯭ꯌꯔ ꯇꯧꯈꯤꯒꯦ
ꯍꯣꯏ ꯅꯥꯔꯗꯤ ꯊꯥꯔꯣꯀꯣ
ꯍꯣꯏ
ꯑꯩ ꯃꯌꯥꯡ ꯂꯛ
ꯅꯪ ꯄꯨꯨꯛ ꯅ
ꯍꯣꯏ ꯑꯩꯈꯣꯏꯗꯤ ꯃꯣꯔꯣꯛ ꯁꯥꯗꯦ ꯑꯩꯗꯤ ꯃꯣꯔꯣꯛ ꯆꯥꯗꯦ
ꯑꯣ ꯂꯥꯁ ꯇꯥꯏꯝꯗꯤ ꯑꯩꯗꯤ ꯆꯥꯎꯋꯦ ꯑꯗꯣ ꯗꯤꯁ ꯇꯥꯏꯝꯗꯤ ꯗꯤꯁ ꯇꯥꯏꯝꯗꯣ ꯃꯣꯔꯣꯛ ꯆꯗꯦ ꯑꯩꯥꯏ
ꯎꯝ
ꯍꯃꯨ ꯑꯔꯣꯟ ꯑꯃ
ꯑꯩꯗꯤ ꯁꯤꯡꯖꯨꯗ ꯃꯣꯔꯣꯛ ꯍꯥꯞꯇꯦ
ꯍꯧꯖꯤꯛꯀꯥꯟ ꯑꯦꯔꯨꯝꯕ ꯑꯍꯥꯎꯕ ꯆꯥꯅꯤꯡꯉꯦ
ꯎ ꯑꯗꯨꯗꯤ ꯆꯥꯔꯣ ꯆꯥꯔꯣ ꯍꯣꯇꯦꯜꯒꯨꯝꯕ ꯂꯩꯕ꯭ꯔ ꯅꯪꯒꯤ ꯌꯨꯝꯗ
ꯑꯩꯈꯣꯏ ꯌꯨꯝꯗꯗꯤ ꯍꯣꯁꯇꯦꯜꯒ ꯆꯥꯞ ꯃꯅꯩꯗ ꯑꯍꯥꯎꯕ ꯂꯩꯕꯗꯤ
ꯑꯣ
ꯅꯪꯅ ꯑꯍꯥꯎꯕ ꯆꯥꯔꯒ ꯂꯩꯔꯤꯁꯤ ꯅꯪ ꯀꯅꯔꯤꯀꯣ ꯅꯪꯒꯑ ꯍꯦꯛ ꯁꯨꯇꯤ ꯂꯣꯏꯔꯒ ꯗ꯭ꯌꯨꯇꯤ ꯆꯠꯅꯤꯡꯉ ꯂꯩꯔꯤꯅꯤ ꯅꯪ ꯍꯣꯁꯇꯦꯜꯗ ꯂꯩꯗꯣꯏꯔꯥ ꯔꯦꯟꯨꯝ ꯑꯃ ꯂꯩꯗꯣꯏꯔꯥ
ꯗꯦꯗ ꯑꯗꯨ ꯑꯗꯨꯗꯤ ꯐꯖꯅ ꯗꯤꯁꯀꯁ ꯇꯧꯔꯦ ꯑꯩꯒꯤ ꯐꯦꯃꯤꯂꯤꯕꯨ ꯑꯁ ꯍꯧꯖꯤꯛ ꯄꯨꯛ ꯅꯥꯏꯌꯦ
ꯑꯩ ꯅꯪꯒꯤꯅꯤ ꯍꯥꯏꯕ ꯅꯇ꯭ꯔ ꯅꯪꯕꯨ
ꯍꯥꯏꯗꯤ ꯒꯦꯁꯇ꯭ꯔꯤꯠꯀꯨꯝꯕ ꯂꯩꯌꯦ ꯑꯗꯨꯅꯦ
ꯑꯗꯨꯗꯤ ꯅꯪꯒꯤꯅꯦ ꯑꯩꯒꯤ ꯅꯠꯇ꯭ꯔꯦ
ꯍꯣꯏ ꯑꯩꯗꯤꯀꯣ ꯄꯦꯟꯇꯣꯛ ꯆ ꯑꯗꯒꯤ ꯍꯧꯖꯤꯛ ꯍꯤꯗꯥꯛ ꯑꯩ ꯉꯁꯤ ꯀꯔꯤꯁꯨ ꯆꯥꯗꯦ ꯑꯗꯨꯅꯦ ꯅꯥꯕ ꯃꯂꯦ
ꯑ
ꯆꯥꯛꯁꯨ ꯆꯥꯗꯦ ꯑꯗꯨꯗꯣ ꯍꯧꯖꯤꯛꯀꯣ ꯁꯤꯡꯖꯨ ꯈꯔ ꯆꯥꯔꯦ ꯃꯣꯔꯣꯛꯁꯨ ꯂꯩꯇꯦ ꯁꯤꯡꯖꯨꯗ ꯑꯗꯨ ꯀꯃꯥꯏꯅ ꯄꯨꯛ ꯅꯌꯦ ꯪꯗꯦ
ꯌꯥꯝꯅ ꯍꯥꯎꯔꯝꯃꯤꯌꯦ
ꯎꯝ ꯑꯩꯒꯤ
ꯑꯁ ꯇꯃꯥꯒꯤ ꯀ꯭ꯋꯥꯂꯤꯇꯤꯁꯨ ꯌꯥꯗꯦ ꯃꯥꯂꯦ
ꯑꯥꯝ
ꯄꯨ ꯌꯥꯝ ꯅ ꯥꯏ ꯔꯥꯏꯁ ꯀꯦꯛ ꯆꯅꯤꯡꯉꯦ
ꯔꯥꯁꯀꯦꯛ ꯆꯅꯤꯡ ꯉꯤ
ꯑꯥ
ꯑꯗꯨ ꯔꯦꯁꯀꯤꯗꯤ ꯑꯩꯗꯤ ꯂꯩꯇꯦ
ꯎꯝ ꯑꯊꯨꯝꯕ ꯆꯥꯅꯤꯡ ꯑꯩꯗꯤ ꯃꯦꯒꯤ ꯈꯛꯇ ꯂꯩꯕ
ꯑꯣ ꯑꯩꯗꯤꯀꯣ ꯀꯣꯀꯣꯅꯠ ꯕꯤꯁꯀꯤꯦꯠ ꯆꯥꯏꯒꯦ ꯍꯧꯖꯤꯛ ꯅꯪ ꯆꯥꯏꯅꯤꯡꯕ꯭ꯔꯣ ꯌꯥ
ꯀꯔꯤꯕꯨꯅꯣ ꯑꯩ ꯄꯥꯝꯅꯤꯡꯉꯦ ꯃꯥꯟꯗꯦꯗ
ꯑꯩ ꯗꯤꯞ ꯁꯤꯔꯥ
ꯑꯩ ꯃꯗꯨꯒꯨꯝꯕꯗꯤ ꯄꯥꯝꯗꯦꯕꯀꯣ ꯃꯗꯨꯒꯤ ꯍꯥꯥ
ꯅꯪ ꯌꯥꯝ ꯄꯥꯝꯗꯦ
ꯑꯩꯗꯤ ꯍꯥꯎꯇꯦ ꯃꯗꯨꯒꯨꯝꯕ
ꯑꯥꯏꯁ ꯀ꯭ꯔꯤꯝꯅꯦ ꯍꯥꯥꯎꯇꯦ ꯄꯝꯗꯦ
ꯥ ꯑ
ꯃꯣꯔꯣꯛ ꯌꯥꯝ ꯁꯥꯏ ꯀꯣ
ꯍꯣꯏ
ꯃꯣꯔꯣꯛ ꯈꯨꯁꯥꯗꯤ ꯂꯣꯏꯔꯦ
ꯑꯩꯗꯤ ꯍꯥꯎꯇꯦ ꯑꯩꯗꯤ ꯁꯤꯈ ꯕꯤꯁꯀꯤꯦꯠꯒꯨꯝꯕꯗꯣ ꯍꯥꯎꯇꯦ
ꯑꯩꯁꯨ ꯄꯥꯝꯗꯦꯕ
ꯎꯝ ꯑꯩꯗꯣ ꯈꯟꯗꯦ ꯈꯟꯗꯦꯕꯒꯤ ꯕꯥꯏꯛ ꯇꯧꯋꯦ
ꯑꯣ ꯌꯥꯝ ꯍꯩꯀꯣ ꯄꯨꯛ ꯅꯥꯏ ꯍꯦ
ꯍꯣꯏ
ꯎꯝ
ꯊꯛꯄ ꯌꯥꯏ ꯅꯪꯒꯤ ꯂꯩꯕ꯭ꯔꯣ
ꯍꯣꯏ ꯂꯩꯌꯦ ꯂꯥꯛꯑꯣ ꯂꯥꯛꯑꯣ ꯊꯥꯛꯑꯣ
ꯄꯦꯁꯤꯐꯤꯛ ꯑꯣꯁꯌꯥꯦꯟ
ꯃꯛꯇ ꯁꯄꯦꯁꯤꯐꯤꯛ ꯑꯣꯞꯁꯟꯅꯦ ꯄꯦꯁꯤꯐꯤꯠ ꯑꯣꯁꯤꯟ ꯅꯠꯇꯦ ꯁꯄꯦꯁꯤꯐꯤꯛ ꯑꯣꯛꯁꯤꯟ
ꯑ
ꯑꯩꯒꯤꯗꯤꯀꯣ ꯑꯩꯒꯤ ꯁꯄꯦꯁꯤꯐꯤꯠ ꯑꯣꯁꯤꯟꯗꯀꯣ
ꯎꯝ ꯂꯩꯇꯕ ꯊꯛꯅꯤꯡꯗꯦꯀꯣ ꯑꯩ ꯂꯩꯔꯗꯤ ꯅꯪꯒꯤ ꯂꯩꯔꯒ ꯊꯛꯀꯦ ꯍꯥꯏꯕꯅꯤ
ꯍꯥꯕ꯭ꯔꯣ
ꯍꯥꯎꯔꯦ ꯍꯥꯎ
ꯑꯩꯅ ꯍꯥꯏꯈ꯭ꯔꯦꯀꯣ
ꯁꯤꯗꯤ ꯅꯪꯒꯤꯗꯤ ꯂꯣꯏꯔꯦ ꯍꯦ ꯁꯤꯗꯤ
ꯄꯦꯁꯤꯐꯤꯛ ꯑꯣꯁꯤꯟ ꯅꯠꯇꯦ ꯏꯁꯄꯦꯁꯤꯐꯤꯛ ꯑꯣꯁꯤꯟꯅꯦ ꯍꯥꯏꯌꯦ ꯑꯩꯅ
ꯗꯦ ꯄꯥꯟꯗꯦ
ꯅꯪ ꯁꯥꯎꯕ꯭ꯔꯣ
ꯑꯦ ꯄꯨꯡ ꯃꯔꯤꯉꯥꯏꯗ ꯑꯩꯗꯤ ꯂꯩꯔꯒ ꯆꯔꯦ ꯍꯥꯎꯔꯣꯏꯌꯦ ꯍꯥꯏꯕꯅꯦ
ꯅꯜꯁꯣꯁ ꯍꯥꯏꯔꯗꯤ ꯅꯪꯒꯤ ꯚꯣꯏꯁꯁꯨ ꯌꯥꯝꯅ ꯀ꯭ꯌꯨꯠ ꯑꯣꯏꯔꯦ ꯀꯃꯥꯏꯅ ꯇꯧꯒꯦ
ꯏꯊꯥ ꯊꯥꯖꯗꯦꯍꯦ ꯃꯗꯨꯗꯤ
ꯑꯩꯗꯤ ꯅꯪꯁꯨ ꯐꯥꯒꯤ ꯇꯧꯕ ꯃꯤ ꯌꯥꯝꯅ ꯍꯥꯏꯌꯦꯀꯣ
ꯅꯨꯪꯉꯥꯏꯔꯤꯕꯣ
ꯍꯥ
ꯅꯪꯒꯤꯗꯤ ꯃꯈꯣꯜꯁꯦ ꯂꯩꯁꯥꯕꯤ ꯌꯥꯝ ꯃꯥꯜꯂꯦꯍꯦ
ꯑꯁ ꯑꯩ ꯂꯩꯁꯥꯕꯤ ꯅꯠꯇꯦ ꯑꯩꯗꯤ ꯂꯨꯍꯣꯡꯈ꯭ꯔꯦ ꯈꯪꯕ꯭ꯔꯣ
ꯅꯨꯄꯥꯅ ꯌꯥꯝ ꯄꯥꯝꯒꯗꯧꯕ ꯅꯨꯄꯤ ꯃꯥꯜꯂꯤꯀꯣ
ꯅꯨꯄꯥ ꯅꯨꯄꯥꯕꯨꯗꯤ ꯑꯩ ꯑꯩꯉꯣꯟꯗ ꯄꯥꯝꯗꯦ ꯎꯝ ꯑꯩꯗꯤ ꯂꯦꯁꯕꯦꯡ ꯑꯣꯏꯔꯦ ꯑꯩ ꯂꯣꯍꯣꯡꯈ꯭ꯔꯦ ꯑꯩꯒꯤ ꯅꯨꯄꯤꯁꯨ ꯂꯩꯌꯦ
ꯑꯦ ꯂꯦꯁꯕꯦꯡ ꯑꯣꯏꯔꯗꯤ ꯑꯩꯗꯤ ꯅꯪꯒ ꯇꯤꯟꯅꯅꯤꯡꯗ꯭ꯔꯦ ꯇꯣꯛꯑꯁꯦ ꯅꯠꯇ꯭ꯔꯣ
ꯍꯣꯏ ꯅꯪ ꯍꯧꯖꯤꯛ ꯇꯨꯝꯅꯤꯡꯕ꯭ꯔꯣ
ꯇꯨꯝꯁꯨ ꯇꯨꯝꯅꯤꯡꯗꯦꯗ ꯑꯗꯨꯝ ꯐꯣꯟ ꯌꯦꯡꯉꯒ ꯂꯩꯅꯤꯡꯕ ꯍꯥꯏꯕ ꯇꯥꯔꯦ ꯃꯨꯕꯤꯗꯣ
ꯃꯨꯕꯤ ꯌꯦꯡꯉꯤ
ꯅꯪꯉꯣꯟꯗ ꯃꯤ ꯀꯩ ꯂꯩꯌꯦ
ꯍꯥꯥ ꯃꯐꯝ ꯀꯥ ꯍꯥꯏꯔꯣ
ꯅꯪꯒꯤ ꯔꯨꯝꯗ ꯃꯤ ꯀꯌꯥ ꯂꯩꯑꯦ ꯍꯨꯖꯤꯛ
ꯃꯤꯟ ꯇ꯭ꯔꯨꯛ ꯂꯩꯌꯦ
ꯑꯣ ꯃꯤ ꯑꯃꯅ ꯌꯥꯝꯅ